ꯑ ꯇꯥꯏꯌꯦ
ꯑꯁ ꯅꯪꯒꯤ ꯈꯣꯟ ꯇꯥꯕꯗ ꯌꯥꯝ ꯍꯔꯥꯎꯏ
ꯆꯥꯛ ꯆꯥꯔꯕꯣ
ꯆꯥꯗ꯭ꯔꯤꯗ ꯁꯥ ꯃꯥꯟꯕꯒꯤ
ꯑꯣ ꯀꯔꯤꯒꯤ ꯆꯥꯈ꯭ꯔꯦ
ꯑꯁ ꯅꯪꯅ ꯊꯣꯡꯕ ꯃꯥꯜꯂꯦ
ꯑꯩꯅ ꯊꯣꯡꯅꯤꯡꯉꯁꯤꯗꯤ ꯏꯌꯥꯝꯕꯅ ꯊꯣꯡꯉꯦ ꯀꯩꯗꯧꯔꯃꯤꯅꯣ ꯎ
ꯑꯁ ꯁꯃꯟꯕꯒꯤ ꯃꯊꯛꯇ ꯀꯥꯔꯒ ꯐꯝꯂꯤꯕꯅꯤ ꯅꯨꯡꯁꯤꯠ ꯂꯥꯛꯄꯀꯣ
ꯑꯣ ꯌꯥꯝ ꯐꯅꯦ
ꯎꯈꯣꯏꯗꯤ
ꯑꯩꯁꯨ ꯁꯨꯝ ꯐꯝꯃꯤꯌꯦ ꯁꯨꯝ
ꯑ ꯀꯔꯤ ꯉꯁꯥꯡ ꯆꯥꯔꯤꯕ ꯒꯁ ꯉꯁꯤꯗꯤ
ꯉꯁꯤꯗꯣ ꯎꯁꯣꯏꯒ ꯎꯁꯣꯏ ꯊꯣꯡꯕ ꯑꯗꯨꯒ ꯎ ꯀꯨꯟꯊ꯭ꯔꯣꯛꯄꯤꯤꯗꯣ ꯑꯉꯧꯕ
ꯑꯁꯥꯎꯕꯅꯤꯍ
ꯎꯝ ꯍꯋꯦ ꯀꯣꯝꯊꯣꯛꯄꯤꯗꯣ ꯐꯥꯔꯁ ꯇꯥꯏꯝ ꯑꯣꯏꯕꯅꯤꯅ ꯆꯥꯕꯗꯣ ꯍꯟꯗꯛꯀꯤ
ꯅꯨꯄꯥꯁꯤꯡ ꯊꯣꯡꯉꯗꯤ ꯍꯥꯎꯕꯅꯤ
ꯑꯁꯨꯃꯥꯏꯅ ꯑꯣꯏꯕ꯭ꯔꯥ
ꯄ ꯑꯁ ꯑꯩꯅ ꯊꯣꯡꯗꯤ ꯃꯤꯁꯤꯡꯁꯦ ꯆꯥꯛꯁꯦ ꯑꯅꯤ ꯑꯍꯨꯝ ꯃꯔꯤꯒꯨꯝꯕ ꯂꯧꯔꯒ ꯆꯥꯔꯤꯕꯅꯤꯅꯦꯕ ꯑꯩꯈꯣꯏꯗ
ꯑꯩꯁꯨ ꯑꯩꯁꯨ ꯑꯗꯨꯗꯤ ꯑꯩꯁꯨ ꯑꯃꯛꯈꯛ ꯇꯦꯁ ꯇꯧꯍꯟꯅꯤꯡꯉꯤꯅꯦ
ꯍꯣꯏ ꯍꯣꯏ ꯑꯩ ꯄꯣꯔꯛꯀꯦ ꯅꯣꯡꯃ
ꯎꯝ ꯄꯨꯔꯣ
ꯑꯗꯨ ꯁꯥ ꯀꯨꯝꯕꯗꯤ ꯆꯞ ꯆꯥ ꯊꯣꯡꯉꯀꯣ ꯑꯣꯛꯁꯥꯒꯨꯝꯕꯗꯣ
ꯎꯝ
ꯆꯥꯎ ꯆꯥꯎꯔꯒ ꯊꯣꯡꯉꯒ ꯃꯍꯤ ꯈꯛꯇ ꯊꯝꯂꯒ ꯊꯣꯡꯗ ꯎꯁꯣꯏ ꯑꯀꯪꯕꯒ ꯃꯍꯤ ꯑꯁꯋꯥ ꯃꯍꯤꯗꯨꯒ ꯊꯝꯂꯒ ꯐꯖꯅ ꯊꯣꯡꯉꯅꯤ ꯑꯩꯁ ꯑꯗꯨꯅꯦ ꯈ꯭ꯋꯥꯏꯒꯤ ꯄꯤꯔꯤꯊꯤꯕꯤꯗ ꯍꯥꯎꯕ ꯍꯥꯏꯕꯁꯦ
ꯍꯣꯏ ꯃꯅꯦ ꯃꯅꯦꯦ ꯆꯃꯦ
ꯑꯗꯨꯅꯦꯕ
ꯑꯣꯛꯁꯥꯗ ꯈ꯭ꯋꯥꯏꯗꯒꯤ ꯍꯥꯎꯕꯁꯦ ꯑꯣꯛꯁꯥꯁꯨ ꯑꯣꯏꯌꯦꯔꯥ ꯑꯗꯨꯝ
ꯍꯣꯏꯅꯦ ꯈ꯭ꯋꯥꯏꯗꯒꯤ ꯆꯥꯔ꯭ꯔꯣ ꯑꯁꯥ ꯈꯪꯗꯗꯤ
ꯎꯝ ꯆꯥꯏ
ꯑꯗꯨꯅꯦ ꯍꯧꯖꯤꯛꯀꯥꯟꯁꯤ ꯍꯣꯏ ꯃꯤꯌꯥꯝꯅ ꯈ꯭ꯋꯥꯏꯗꯒꯤ ꯄꯥꯝꯕꯁꯤ ꯑꯣꯛꯁꯥꯕ ꯁꯟꯁꯥ ꯁꯟꯁꯥꯗꯤ ꯍꯧꯖꯤꯛꯀꯥꯟꯁꯦ ꯃꯤ ꯆꯥꯗ꯭ꯔꯤꯌꯦ
ꯁꯟꯁꯥꯁꯦꯀꯣ ꯀꯣꯟ ꯐꯦꯡꯕꯗꯁꯨ ꯅꯨꯡꯉꯥꯏꯇꯦꯗ ꯃꯥꯁꯦ
ꯑꯗꯨꯅꯦ ꯍꯧꯖꯤꯛꯀꯥꯟꯁꯦ ꯑꯩꯗꯒꯤ ꯄꯥꯝꯕ ꯑꯣꯛꯁꯥ
ꯎꯝ
ꯆꯤꯡꯗ ꯆꯠꯂꯁꯨ ꯑꯣꯛꯁꯥ ꯇꯝꯄꯥꯛꯑꯁꯨ ꯑꯣꯛꯁꯥ ꯑꯗꯨꯅꯤ ꯍꯣꯏ ꯊꯥꯎꯃꯛꯨꯁꯨ ꯑꯗꯨꯪ ꯍꯣꯏ ꯍꯣꯏ ꯑꯗꯨꯅꯤ ꯊꯣꯡꯕꯁꯨ ꯅꯨꯡꯉꯥꯏ ꯃꯨꯟꯁꯨ ꯃꯨꯜꯂꯤ ꯆꯥꯕꯁꯨ ꯍꯥꯎꯋ
ꯍ
ꯑꯗꯨꯅꯦ ꯑꯥꯂꯨ ꯑꯗꯨꯅꯤ ꯑꯥꯂꯨ ꯀꯔꯤ ꯀꯔꯥ ꯊꯝꯃꯔꯣꯏ ꯑꯣꯛꯁꯥ ꯈꯔ ꯑꯩꯈꯣ ꯐꯖꯅꯥ ꯊꯣꯡ ꯏ ꯑꯁ
ꯃꯥꯏꯗꯤ ꯃꯈꯜ ꯃꯈꯟꯁꯨ ꯆꯝꯊꯣꯡꯅ ꯊꯣꯡꯉꯁꯨ ꯍꯥꯎꯋꯦ ꯊꯥꯎꯅ ꯉꯧꯔꯁꯨ ꯂꯣꯏꯅ ꯍꯥꯎꯋꯦꯗ ꯃꯥꯗꯤ
ꯍꯣꯏ ꯍꯣꯏ ꯑꯗꯨꯅꯦ
ꯍ
ꯑꯗꯨꯅꯤ ꯑꯩꯈꯣꯏ ꯆꯤꯡꯗꯒꯤ ꯃꯊꯦꯛ ꯈꯔ ꯈꯔ ꯊꯝꯂꯒꯀꯣ
ꯎꯝ
ꯑꯗꯨꯒ ꯊꯣꯡꯉꯗꯤ ꯅꯈꯣꯏꯗ ꯊꯣꯡꯕ ꯑꯩꯈꯣꯏꯅ ꯃꯅꯝ ꯅꯝꯒꯅꯤꯕ
ꯎꯝ
ꯌꯥꯝ ꯂꯥꯞꯅ ꯂꯩꯔꯁꯨ ꯃꯅꯝꯗꯨ ꯅꯝꯒꯅꯤꯌꯦ
ꯎꯝ ꯑꯗꯨꯛꯀꯤ ꯃꯇꯤꯛ ꯃꯍꯥꯎꯒꯤ ꯈꯪꯕꯩ ꯆꯥꯡꯗꯣ ꯑꯣꯛꯁꯥꯏꯒꯤ
ꯑꯗꯨꯒꯅꯤ ꯑꯗꯨ ꯀꯔꯤ ꯀꯔꯤ ꯇꯧꯔꯤꯅꯣ ꯍꯧꯖꯤꯛꯀꯥꯟꯁꯦ ꯑꯩꯈꯣꯏꯗꯤ
ꯍꯧꯖꯤꯛꯀꯥꯟꯁꯦ ꯁꯨꯝ ꯂꯩꯌꯦ ꯍꯧꯖꯤꯛꯀꯥꯟꯗꯤ ꯀꯩꯅꯣ ꯇꯧꯋꯦ ꯀꯣꯏꯕꯒꯨꯝꯕ ꯆꯠꯂꯦ
ꯅꯠꯇꯦ ꯑꯩ ꯍꯥꯏꯕꯗꯤ ꯂꯥꯏꯔꯤꯛ ꯇꯝꯕ꯭ꯔꯥ ꯑꯗꯨꯒ
ꯑꯣꯣ ꯂꯥꯏꯔꯤꯛ ꯇꯝꯃꯦ ꯇꯝꯗꯦꯗ ꯀꯩꯅꯣ ꯇꯧꯋꯦ ꯇꯤꯆꯤꯡ ꯇꯧꯋꯦ
ꯑꯩ ꯑꯗꯨꯅꯤꯅꯦ ꯑꯩꯅ ꯈ꯭ꯋꯥꯏꯗꯒꯤ ꯑꯩꯒꯤ ꯗꯥꯎ ꯐꯥꯕ ꯍꯥꯏꯕꯥꯥꯁꯦ
ꯑꯁꯦꯡꯕꯥꯥꯒꯤ
ꯍꯣꯏ ꯑꯩ ꯃꯁꯤꯗ ꯋꯥꯔꯤ ꯁꯥꯕꯁꯦ ꯌꯥꯝ ꯅꯨꯡꯉꯥꯏꯕ ꯃꯤꯁꯤꯡ ꯍꯥꯏꯕꯁꯤꯀꯣ ꯃꯣꯔ ꯁꯥꯥꯡꯉꯒ ꯆꯈꯠꯁꯦ ꯑꯩꯅ ꯋꯥꯔꯤ ꯁꯥꯐꯝ ꯈꯨꯗꯤꯡꯃꯛ ꯑꯣꯖꯥ ꯈꯛꯅꯦꯕ ꯑꯩꯒꯤ ꯗꯥꯎ ꯐꯥꯔꯦ ꯍꯥꯏꯕ ꯇꯥꯔꯦ
ꯑꯣ ꯂꯥꯏꯕꯛ ꯐꯕ ꯍꯥꯏꯁꯦ ꯑꯁꯣꯝꯗ ꯂꯩꯔꯦꯅꯦ ꯑꯗꯨꯗꯤ
ꯍꯣꯏ ꯑꯩꯒꯤ ꯗꯥꯎꯟ ꯂꯩꯕꯥꯛ ꯐꯥꯕꯁꯦ ꯑꯗꯨꯅꯤ
ꯆ ꯁꯥꯖ ꯑꯁ ꯅꯪꯗꯤ ꯀꯨꯝꯁꯤ ꯆꯍꯤꯒꯤ ꯑꯣꯏꯅ ꯈ꯭ꯋꯥꯏꯗꯒꯤ ꯂꯥꯏꯕꯛ ꯐꯕ ꯍꯥꯏꯔꯗꯤ ꯅꯪ ꯇꯥꯔꯅꯤꯗꯤ
ꯍꯣꯏ ꯑꯩ ꯑꯣꯏꯔꯦ ꯍꯥꯏꯕꯁꯨ ꯍꯣꯏ ꯑꯩꯅꯥ ꯆꯞ ꯆꯥꯕ ꯍꯥꯏꯕ ꯉꯝꯂꯣꯏ
ꯎꯝ
ꯑꯗꯨꯅꯤ
ꯑꯁ ꯑꯣꯖꯥꯁꯤꯡꯁꯤ ꯑꯩꯅ ꯋꯥꯔꯤ ꯁꯥꯕ ꯑꯩꯈꯣꯏꯁꯤ ꯑꯣꯖꯥꯅꯤ ꯑꯗꯨ ꯃꯐꯝꯗ ꯑꯩꯈꯣꯏꯅ ꯍꯧꯖꯤꯛ ꯍꯧꯖꯤꯛ ꯑꯣꯖꯥ ꯇꯧꯔꯤ ꯍꯥꯏꯅ ꯂꯣꯏꯅꯃꯛ ꯍꯥꯏꯌꯦꯕ ꯃꯈꯣꯏꯅ ꯑꯩ ꯑꯩ ꯁꯥꯕ ꯃꯇꯝꯗ
ꯎꯝ
ꯑꯗꯨꯅꯦ
ꯌꯥꯐꯅꯦ
ꯍꯣꯏ ꯂꯥꯎ ꯐꯔꯦ ꯍꯣꯏ ꯍꯥꯏꯌꯨ
ꯅꯪꯗꯤ ꯍꯥꯏꯕ
ꯑꯣ ꯑꯩꯔꯣ
ꯍꯣꯏ
ꯑꯩꯗꯤ ꯍꯧꯖꯤꯛꯇꯤ ꯌꯨꯝꯗ ꯂꯩꯔꯤꯗ ꯊꯕꯛ ꯇꯧ ꯊꯕꯛ ꯍꯥꯏꯕꯕꯨ ꯑꯆꯧꯕ ꯊꯕꯛ ꯅꯠꯇꯕꯀꯣ ꯑꯄꯤꯛ ꯑꯄꯤꯛꯄ ꯊꯕꯛ ꯍꯧꯖꯤꯛꯀꯥꯟ ꯇꯧꯋꯤ ꯍꯥꯏꯕꯗꯤ ꯑꯩꯒꯤ ꯂꯥꯏꯔꯤꯛ ꯇꯝꯕ ꯂꯣꯏꯕꯁꯦ
ꯎꯝ
ꯑꯥ ꯑꯩꯈꯣꯏꯒꯤ ꯖꯨꯟꯗꯅ ꯂꯣꯏ ꯀꯨꯝꯁꯤ ꯖꯨꯟꯗ ꯂꯣꯏꯕꯥꯥꯀꯣ ꯑꯩꯒꯤ ꯑꯩꯒꯤ ꯑꯥ ꯑꯦꯝ ꯑꯦꯗꯣ
ꯑꯣ
ꯑꯗꯨ ꯈꯔ ꯊꯥ ꯈꯔꯗꯤ ꯌꯥꯝ ꯅꯨꯡꯉꯥꯏꯅ ꯄꯣꯊꯥꯅꯤꯉꯦ ꯍꯥꯏꯅ ꯑꯩ ꯌꯨꯝꯗ ꯂꯩꯕꯅꯦꯕ
ꯑꯣ ꯌꯥꯝ ꯐꯩꯅꯦ ꯑꯗꯨꯗꯤ
ꯆꯍꯤ ꯀꯌꯥ ꯂꯥꯏꯔꯤꯛ ꯇꯝꯗꯨꯅ ꯇꯝꯗꯨꯅ ꯂꯥꯛꯄ ꯀꯣ ꯑꯗꯨ ꯑꯥ ꯊꯥ ꯑꯍꯨꯝ ꯃꯔꯤꯒꯨꯝꯕꯗꯤ ꯌꯨꯝꯗ ꯐꯖꯅ ꯑꯩ ꯂꯩꯒꯦ ꯍꯥꯏꯅ ꯈꯜꯂꯤꯕ
ꯎꯝ ꯐꯩꯌꯦ ꯑꯗꯣ
ꯐꯠꯇꯤꯗꯥ ꯇꯨꯝꯂꯒ ꯍꯧꯒꯠꯂꯒ ꯑꯃꯨꯛꯀꯥ ꯇꯨꯝꯂꯦ ꯆꯥꯔꯦ ꯍꯧꯒꯠꯂꯦ ꯑꯁ ꯌꯨꯝꯗ ꯂꯩꯕꯁꯤꯗ ꯋꯥꯕ꯭ꯔꯦ ꯋꯥꯕꯅꯤꯍꯦ
ꯋꯥꯔꯁꯨ ꯑꯗꯨꯝ ꯅꯪꯒꯤ ꯀꯔꯤ ꯍꯥꯏꯁꯤ꯭ꯔꯥ ꯕ꯭ꯔꯦꯟꯗꯣ
ꯍꯣꯏ
ꯉꯥꯛꯇꯪ ꯑꯦꯟꯖꯣꯏ ꯇꯧꯗꯕꯅ ꯂꯥꯏꯔꯤꯛꯁꯨ ꯄꯥꯝꯃꯜꯂꯁꯨ ꯉꯥꯎꯒꯅꯤꯅ
ꯍꯣꯏ ꯍꯣꯏ ꯑꯗꯨꯁꯨ ꯆꯨꯝꯃꯦ ꯂꯥꯂꯤꯛ ꯄꯥꯃꯜꯂꯁꯨ ꯀꯣ ꯉꯥꯎꯕꯅꯤ ꯍꯥꯏ ꯃꯤꯅ ꯍꯥꯏꯕꯗꯤ ꯑꯗꯨꯁꯨ ꯆꯨꯝꯅ ꯒꯨꯅꯤꯌꯦ ꯍꯥꯏꯕꯗꯤ ꯑꯩꯈꯣꯏꯒꯤ ꯀꯣꯛꯗ ꯂꯥꯏꯔꯤꯛ ꯄꯥꯔꯒ ꯄꯥꯔꯒ ꯁꯨꯃꯥꯏꯅ ꯇꯧꯔꯤ
ꯎꯝ
ꯑꯩꯒꯤ ꯑꯩꯈꯣꯏꯒꯤ ꯒ꯭ꯔꯦꯁꯤꯌꯥ ꯀꯣꯛꯗ ꯑꯃꯗꯨ ꯑꯃꯈꯛꯇ ꯂꯩꯒꯅꯤꯕ ꯑꯇꯣꯞꯄꯁꯤꯡꯗꯤ ꯂꯩꯔꯔꯣꯏꯕ
ꯑꯇꯣꯞꯄ ꯏꯟꯇꯔꯦꯁ ꯂꯩꯔꯔꯣꯏ ꯃꯄꯥꯟꯒꯤ ꯑꯗꯨꯝ
ꯍꯣꯏ
ꯑꯗꯨꯅꯦꯕ ꯍꯧꯖꯤꯛꯀꯥꯟ ꯍꯥꯏꯕꯗꯤ ꯂꯥꯂꯤꯛ ꯈꯛ ꯅꯠꯇꯦ ꯑꯩꯈꯣꯏꯒꯤ ꯄꯨꯟꯁꯤ ꯍꯥꯏꯕꯁꯤꯀꯣ ꯅꯨꯡꯁꯤꯕꯒꯤ ꯃꯔꯝꯁꯨ ꯑꯗꯨꯒ ꯃꯄꯥꯟꯗꯒꯤ ꯊꯣꯛꯄ ꯃꯔꯝꯁꯨ ꯁꯨꯃꯥꯏꯅ ꯑꯩꯈꯣꯏ ꯑꯩꯈꯣꯏ ꯀꯣꯛꯗ ꯊꯝꯒꯗꯧꯕꯅꯤ
ꯍꯣꯏ ꯃꯤꯒꯁꯨ ꯇꯤꯟꯅꯕ ꯅꯨꯡꯉꯥꯏ ꯍꯩꯒꯗꯕ ꯁꯨꯝꯕ
ꯑꯗꯨꯒ ꯅꯈꯣꯏꯗꯤ ꯅꯨꯄꯥꯒꯨꯝꯕꯅ ꯂꯥꯏꯔꯝꯒꯅꯤꯀꯨ
ꯍꯥꯥ
ꯍꯧꯖꯤꯛꯀꯥꯟꯁꯤ ꯅꯈꯣꯏ ꯅꯨꯄꯥ ꯅꯨꯄꯥꯅ ꯂꯥꯏꯔꯡꯒꯅꯤ ꯀꯨ
ꯂꯩꯇꯦꯗ
ꯍꯧꯖꯤꯛꯀꯥꯟ ꯅꯨꯄꯤꯁꯤꯡꯁꯤ ꯊꯥꯖꯗꯦ
ꯍꯥꯖꯨꯛꯀꯥꯟꯁꯦꯔꯣ ꯀꯩꯅꯣ ꯇꯧꯔꯦ ꯑꯥ ꯑꯩꯈꯣꯏꯁꯨ ꯊꯥꯖꯗꯦ ꯃꯤꯁꯦ ꯑꯗꯨꯒꯤ ꯀꯣꯛꯁꯦ ꯀꯣꯛꯁꯦ ꯏꯪꯍꯟꯈ꯭ꯔꯒꯦ ꯍꯥꯏꯔꯒ ꯑꯣꯖꯥ ꯑꯣꯏꯔ ꯑꯅꯤ ꯀꯣꯛ ꯁꯥꯕꯗꯣ ꯅꯨꯡꯉꯥꯏꯇ꯭ꯔꯦꯅ ꯁꯨꯇꯤ ꯂꯧꯈ꯭ꯔꯦ
ꯑꯗꯣ ꯍꯧꯖꯤꯛꯀꯥꯟꯒꯤ ꯅꯨꯄꯤꯁꯨ ꯅꯨꯄꯥꯁꯨ ꯊꯥꯖꯕꯁꯦ ꯌꯥꯝ ꯋꯥꯠꯂꯤꯕꯀꯣ ꯑꯗꯨꯅꯤ ꯑꯗꯨ ꯑꯩꯗꯤ ꯄꯥꯝꯗꯦ ꯃꯗꯨꯒꯨꯝꯕꯗꯨ ꯅꯨꯄꯤꯒ ꯅꯨꯄꯥꯒ ꯍꯧꯖꯤꯛ ꯃꯈꯣꯏꯅ ꯀꯣꯏꯅꯔꯒ ꯅꯨꯡꯁꯤꯅꯔꯒ ꯁꯨꯃꯥꯏꯅ ꯇꯧꯕꯗꯨ ꯑꯩꯗꯤ ꯄꯥꯝꯗꯦ
ꯎꯝ
ꯑꯩꯗꯁꯨ ꯄꯥꯝ ꯄꯥꯝꯗꯦ
ꯍꯥꯏ
ꯎꯝ ꯈꯪꯗꯦ ꯑꯇꯣꯞꯄꯁꯤꯡꯒꯤꯗꯤ ꯑꯩꯒꯤꯗꯤ ꯄꯥꯝꯗꯩ ꯇꯥꯕ꯭ꯔꯣ
ꯇꯥꯏꯌꯦꯦ ꯇꯥꯏꯔꯤꯗꯨ ꯅꯪ ꯅꯪꯕꯗꯣ
ꯑ ꯑꯃꯨꯛꯀ ꯂꯣꯏꯁꯤꯟꯈ꯭ꯔꯕ ꯍꯥꯏꯅ ꯈꯜꯂꯤꯕꯅꯦ ꯑꯩꯗꯤ ꯋꯥ ꯉ ꯃꯥꯦ
ꯅꯪ ꯅꯪꯒꯤ ꯂꯧꯈꯣꯟꯗꯣ ꯇꯥꯕ ꯅꯨꯡꯉꯥꯏꯌꯦꯕ ꯑꯗꯨꯒꯤ
ꯆꯤꯟ ꯊꯤꯒꯅꯗ
ꯃꯥꯅꯤꯗ ꯇꯥꯕ ꯅꯨꯡꯉꯥꯏꯌꯦ ꯇꯥꯕꯗ ꯁꯨꯝ ꯌꯥꯝꯅ ꯀꯩ ꯍꯥꯏꯁ꯭ꯔꯦ ꯍꯥꯏꯕ ꯍꯩꯇ꯭ꯔꯦ
ꯑꯗꯣ ꯏꯁꯩ ꯁꯛꯄꯤꯌꯨꯔꯣ
ꯀꯩꯁꯨ ꯀꯥꯏꯗꯦ
ꯑꯣ ꯏꯁꯩꯗꯤ ꯑꯁꯛꯄ ꯍꯩꯗꯦ
ꯎꯝ ꯑꯗꯨꯗꯤ ꯋꯥꯔꯤ ꯑꯣꯏꯅ ꯋꯥꯔꯤ ꯂꯤꯕꯤꯌꯣ
ꯍꯣꯏ ꯈ꯭ꯋꯥꯏꯗꯒꯤ ꯑꯟꯅ ꯌꯥꯗꯕꯁꯦ ꯏꯁꯩ ꯁꯛꯄꯅꯤ ꯑꯩ ꯑꯩ ꯏꯁꯥꯏꯗ ꯌꯥꯝ ꯁꯛꯅꯤꯡꯕꯀꯣ ꯑꯗꯨ ꯁꯛꯄꯗꯤ ꯑꯩꯒꯤ ꯈꯣꯟꯁꯦ ꯌꯥꯗꯕ ꯑꯗꯨꯒꯤꯅꯤ ꯅꯈꯣꯏ ꯑꯗꯒꯤꯩ ꯁꯛꯄ ꯌꯥꯝ ꯍꯥꯏꯕ ꯃꯤꯣꯏꯗ
ꯁꯛꯇꯦꯗ ꯁꯨꯝ ꯃꯤꯒ ꯄꯨꯟꯅ ꯁꯛꯄ ꯅꯠꯇ꯭ꯔꯗꯤ ꯁꯨꯝ ꯏꯊꯟꯗ ꯀꯨꯝꯗꯦꯁꯄꯥꯏꯇꯦꯥ
ꯎ ꯍꯧꯖꯤꯛꯀꯥꯟ ꯅꯨꯄꯤꯁꯤꯡꯁꯤ ꯌꯥꯝ ꯁꯛꯄ ꯍꯩꯅ ꯑꯉꯥꯡꯁꯨ ꯑꯍꯜꯂꯁꯨ ꯅꯪ ꯅꯪꯁꯨ ꯌꯥꯎꯔꯝꯒꯅꯦꯕ ꯃꯗꯨꯒꯤ ꯃꯤꯁꯤꯡꯁꯤꯡꯁꯦ
ꯑꯩꯗꯣ ꯁꯨꯝ ꯃꯤꯒ ꯄꯨꯟꯅ ꯀꯩꯅꯣ ꯇꯧꯋꯦ ꯑꯗꯨꯃꯥꯏꯅ ꯁꯛꯄꯒꯨꯝꯕꯗꯤ ꯁꯛꯑꯦꯕ ꯍꯣꯏ ꯍꯣꯏ ꯏꯊꯟꯗꯗꯤ ꯁꯛꯇꯦꯕ
ꯈꯪꯗꯦꯗ ꯁꯛ ꯉꯪꯒꯅꯤꯌꯦ
ꯎꯝ ꯏꯁꯄꯤꯦꯜ ꯁꯣꯁꯦ ꯁꯛꯛꯇ ꯍꯩꯇꯦꯗ ꯈꯣꯟꯗ ꯑꯩ ꯏꯈꯣꯟꯗ ꯀꯩꯅꯣ ꯇꯧꯋꯦ ꯏꯁꯩ ꯁꯛꯄ ꯉꯝꯗꯦ ꯋꯥꯏꯑꯦꯕ ꯈꯣꯟꯗꯣ
ꯁꯛꯄ ꯍꯥꯏꯩꯔꯝꯒꯅꯤ ꯅꯪꯒꯤ ꯈꯣꯟ ꯇꯥꯕꯗ ꯑꯩ ꯈꯪꯉꯤ ꯃꯗꯨꯒꯨꯝꯕ ꯌꯦꯡꯕ ꯑꯩ ꯃꯗꯨꯒꯨꯝꯕ ꯑꯩ ꯌꯦꯡꯕ ꯌꯥꯝ ꯍꯩꯕꯅꯤ
ꯔꯦ
ꯃꯥꯅꯦ
ꯑꯩꯅꯒ ꯏꯁꯩ ꯁꯛꯂꯛꯑꯗꯤꯀꯣ ꯅꯣꯡꯒꯁꯦ ꯇꯥꯔꯝꯕꯁꯦ ꯆꯞ ꯂꯥꯎꯅ ꯂꯦꯞꯄꯅꯦꯕ ꯅꯣꯡ ꯐꯥꯎꯕꯅ ꯑꯩꯒꯤ ꯈꯣꯟꯁꯦ ꯇꯥꯕ ꯉꯝꯗꯦ ꯍꯥꯏꯌꯦ ꯌꯥꯏꯑꯦꯅ
ꯑꯗꯨꯗꯁꯨ ꯆꯨꯝꯗꯦ
ꯐꯔꯤꯒꯦ
ꯅꯈꯣꯏꯅ ꯍꯥꯏꯕꯗꯤ ꯑꯩꯈꯣꯏꯁꯦ ꯏꯁꯩꯁꯦ ꯌꯥꯝ ꯁꯛꯄ ꯍꯩꯔꯅꯤ ꯑꯗꯨꯒ ꯃꯐꯝ ꯃꯐꯝꯗ ꯏꯁꯩ ꯁꯛꯂꯒ ꯆꯠꯄ ꯌꯥꯝ ꯍꯩꯅꯤ ꯑꯗꯨꯕꯨ ꯅꯈꯣꯏ ꯁꯛꯇꯕ ꯏꯁꯩꯗꯣ ꯑꯗꯨꯒꯤꯅꯤ ꯏꯁꯩ ꯁ
ꯑꯩꯈꯣꯏꯁꯦ ꯁꯛꯇꯤ ꯁꯛꯑꯦꯕꯀꯣ ꯁꯛꯑꯒ ꯃꯤꯅ ꯇꯥꯕꯤꯅꯤꯡꯗꯕ ꯈꯣꯟꯁꯦ ꯌꯥꯝꯃꯟꯗꯒꯤ
ꯑꯗꯨ ꯅꯪ ꯍꯥꯏꯔꯕꯗꯤ ꯅꯪꯗꯤ ꯆꯨꯝꯅꯤꯡꯕꯅꯤ ꯑꯩꯉꯣꯟꯗꯤ ꯅꯝ ꯔꯦ
ꯍ ꯀꯩꯒꯤꯅ
ꯑꯗꯨꯗꯤ ꯅꯪꯅ ꯌꯥꯝ ꯆꯛꯄ ꯍꯩꯕꯒꯤꯅꯦ
ꯎꯝ ꯑꯃꯔꯛ ꯅꯣꯡꯃ ꯇꯥꯍꯜꯂꯗꯤ ꯑꯣ ꯑꯩ ꯀꯔꯤ ꯅꯨꯡꯒꯤ ꯍꯥꯏꯔꯨꯕ꯭ꯔꯣꯀꯣ ꯃꯉꯣꯟꯗ ꯏꯁꯩ ꯁꯛꯄ ꯍꯥꯏ ꯍꯥꯏꯕꯁꯦ ꯍꯥꯏꯒꯤ ꯅꯥꯀꯣꯡ ꯄꯪꯈ꯭ꯔꯦ ꯍꯥꯏꯔꯤꯅꯤ
ꯁꯨꯃꯥꯏꯅ ꯇꯧꯔꯣꯏꯗ ꯑꯩꯗꯤ
ꯑꯦ ꯇꯧꯒꯗꯕꯅꯦ ꯑꯩ ꯈꯣꯟ ꯇꯥꯔꯗꯤ